ꯍꯜꯂꯣ
ꯍꯜꯂꯣ
ꯀꯩꯗꯧꯔꯤꯅꯣ
ꯑꯩꯔꯣ ꯑꯩ ꯑꯣꯐꯤꯁꯇ ꯂꯩꯌꯦ
ꯑꯥ ꯊꯕꯛ ꯌꯥꯝ ꯀꯟꯅ ꯇꯧ ꯃꯥꯟꯂꯤꯗ
ꯑꯩꯗꯤ ꯊꯕꯛ ꯈꯔ ꯆꯤꯜꯂꯦ ꯅꯣꯏꯒ ꯃꯥꯟꯅꯗꯦ ꯍꯥꯏ ꯇꯥꯏꯌꯦ
ꯑꯣ ꯂꯤꯐ ꯂꯤꯐ ꯂꯧꯕ ꯌꯥꯗ꯭ꯔꯣ ꯅꯣꯏꯒꯤ
ꯀꯩ ꯍꯥꯏꯕ ꯑꯩꯗꯤ ꯑꯝ ꯑꯩꯗꯤ ꯁꯛ ꯐꯖꯕꯤꯁꯤꯡꯒꯤꯀꯣ ꯑꯥ ꯀꯩꯅꯣ ꯂꯧꯋꯦ ꯁꯥꯏꯟ ꯂꯧꯋꯦ ꯍꯥꯏꯗꯤ ꯁꯛ ꯐꯖꯕꯅꯤꯅ
ꯍꯣꯏ ꯍꯣꯏ ꯅꯣꯏ ꯑꯅꯤ ꯉꯁꯤꯗꯤ ꯀ꯭ꯔꯤ ꯀ꯭ꯔꯤ ꯊꯕꯛ ꯇꯧꯔꯒꯦ ꯇꯨꯝꯃꯒ ꯂꯩꯗ
ꯇꯨꯝꯃꯒ ꯂꯩꯌꯦ ꯀꯩ ꯅꯪ ꯌꯥꯝ ꯇꯨꯝꯕ ꯃꯥꯜꯂꯦ ꯅꯪꯒꯤ ꯏꯁꯥꯗꯣ ꯌꯥꯝ ꯅꯣꯏꯕ꯭ꯔꯣ
ꯑꯗꯣ ꯀ꯭ꯂꯥꯁ ꯆꯠꯂꯒ ꯂꯣꯏꯔꯦ ꯀꯩꯁꯨ ꯋꯥꯔꯛ ꯇꯧꯅꯤꯡꯉꯥꯏ ꯂꯩꯇꯦꯗꯅ
ꯑꯣ ꯀꯩꯒꯤꯅꯣ ꯑꯗꯨꯗꯤ ꯐꯠ ꯇꯦꯀꯣ ꯋꯥꯀꯤꯡ ꯆꯠꯊꯣꯛꯑꯣ
ꯑꯥ ꯍꯣꯏ ꯅꯪꯕ ꯀꯥꯟꯗ ꯆꯠꯀꯦ ꯍꯧꯖꯤꯛꯀꯥꯟꯗꯤ ꯁꯥꯃꯜꯂꯦ ꯍꯧꯖꯤꯛꯇꯤ ꯆꯠꯄ ꯉꯝꯗꯦ ꯈꯔ ꯅꯨꯡꯊꯤꯜ ꯑꯣꯏꯕ ꯀꯥꯟꯅ ꯆꯠꯂꯒꯦ
ꯅꯣꯏꯒꯤ ꯂꯝꯗꯣ ꯌꯥꯝ ꯍꯣꯠ ꯑꯣꯏꯕ꯭ꯔꯣ ꯍꯥꯏꯁꯦ
ꯍꯣꯏ ꯈꯔꯗꯤ ꯁꯥꯏ ꯑꯩꯈꯣꯏ ꯂꯩꯐꯝꯁꯦ
ꯑꯁ ꯌꯥꯗ꯭ꯔꯦꯗ ꯑꯗꯨꯗꯤ ꯑꯩꯈꯣꯏꯔꯣꯝꯗ ꯑꯣꯏꯅ ꯂꯥꯛꯑꯣ ꯑꯩꯈꯣꯏꯔꯣꯝꯗꯤ ꯌꯥꯝ ꯏꯡꯉꯤ ꯑꯥ ꯅꯣꯏ ꯑꯁꯥꯕꯗꯣ ꯀꯣꯏꯅꯤꯡꯗꯦꯌꯦ
ꯍꯣꯏ ꯅꯣꯡꯃꯗ ꯀꯣꯏꯔꯛꯀꯦ ꯅꯣꯡꯃꯗ
ꯀꯣꯏꯔꯛꯎꯀꯣ ꯑꯗꯣ ꯑꯩꯈꯣꯏꯔꯣꯝꯗꯤ ꯅꯪꯅ ꯂꯥꯛꯄꯗ ꯈꯔ ꯋꯥꯒꯅꯤ ꯄꯩꯁꯥ ꯇꯨꯡꯖꯤꯜꯂꯨꯀꯣ
ꯍꯣꯏ ꯍꯣꯏ ꯈꯔ ꯅꯪꯉꯣꯟꯗꯒꯤꯗꯤ ꯂꯤꯈ꯭ꯔꯒꯦꯀꯣ ꯂꯥꯛꯄ ꯀꯥꯟꯗ
ꯑꯧ ꯍꯣꯏ
ꯅꯣꯏ ꯅꯆꯤꯟ ꯅꯅꯥꯎ ꯀꯩꯌꯥ ꯂꯩꯒꯦ
ꯑꯩꯒꯤ ꯏꯆꯤꯟ ꯏꯅꯥꯎꯔꯣ ꯑꯥ ꯃꯉꯥ ꯂꯩꯌꯦ
ꯃꯉꯥ ꯂꯩꯌꯦ
ꯑꯥ ꯑꯩꯅ ꯈ꯭ꯋꯥꯏꯗꯒꯤ ꯑꯍꯟ ꯌꯥꯝꯃꯦꯀꯣ
ꯎꯝ ꯌꯥꯝꯃꯦ
ꯗꯦ ꯍꯥꯏꯌꯦ ꯁꯤ ꯄꯣꯛꯈꯤꯒꯦ ꯇꯧꯕꯅꯦꯕꯀꯣ ꯑꯩꯈꯣꯏ ꯃꯥꯥꯃꯅ ꯑꯣ ꯌꯥꯝ ꯌꯥꯔꯦ ꯍꯥꯏ
ꯑꯣ ꯅꯪꯅ ꯍꯥꯏꯗꯣꯛꯈ꯭ꯔꯕ꯭ꯔꯥ
ꯍꯥ ꯑꯥ ꯑꯩꯅ ꯄꯣꯛꯑꯅꯨ ꯍꯥꯏꯗꯣꯛꯈ꯭ꯔꯦ ꯑꯩꯈꯣꯏ ꯏꯃꯥꯅꯗꯤ ꯄꯣꯛꯈꯤꯁꯤꯅ ꯍꯥꯏꯒꯤꯕꯅꯤ ꯑꯗꯣ ꯃꯈꯥ ꯇꯥꯅ ꯄꯣꯛꯈꯤꯁꯤꯔꯥ ꯌꯥꯝꯃꯕꯣ ꯑꯣ ꯑꯩꯗꯤ ꯌꯥꯝꯗꯕ꯭ꯔꯅ ꯈꯜꯂꯤꯀꯣ
ꯅꯣꯏꯗꯤ ꯂꯥꯏꯔꯤꯛ ꯍꯥꯟꯅ ꯄꯥꯔꯤꯕ꯭ꯔꯣ ꯑꯦꯛꯖꯥꯝ ꯅꯛꯇ꯭ꯔꯤꯕ꯭ꯔꯣ
ꯑꯥ ꯑꯩꯗꯤ ꯂꯥꯏꯔꯤꯛ ꯍꯧꯖꯤꯛ ꯑꯁ ꯑꯩꯗꯤ ꯂꯥꯏꯔꯤꯛ ꯇꯝꯕ ꯂꯣꯏꯔꯦ ꯅꯪ ꯂꯥꯏꯔꯤꯛ ꯇꯝꯃꯤꯕ꯭ꯔꯣ ꯅꯪ ꯌꯥꯝ ꯑꯉꯥꯡꯂꯣ
ꯑꯩꯗꯤ ꯇꯥꯃꯤꯌꯦ ꯎꯄꯥꯏ ꯂꯩꯇꯦ ꯄꯩꯁꯥ ꯂꯩꯇ꯭ꯔꯕꯅꯤꯅ ꯅꯍꯥꯟꯗꯣ ꯑꯃꯈꯣꯏꯅ ꯁꯞꯄꯣꯔꯠ ꯇꯧꯕ ꯉꯝꯗ꯭ꯔꯕꯒꯤ ꯍꯧꯖꯤꯛꯀꯥꯟꯗ ꯏꯊꯟꯗ ꯑꯗꯨꯝ ꯑꯥ ꯄꯛꯁꯨ ꯁꯨꯔꯒ ꯑꯩ ꯐꯨꯏꯑꯦ ꯎꯔꯤꯅꯦ
ꯑꯁ ꯌꯥꯝ ꯅꯨꯡꯉꯥꯏꯇꯦꯅꯦ ꯅꯪꯗꯤ ꯑꯗꯨꯗꯤꯀꯣ ꯅꯪꯒꯤ ꯃꯃꯥꯅꯁꯨ ꯅꯨꯡꯁꯤꯕꯤꯗ꯭ꯔꯦꯀꯣ ꯌꯥꯝ ꯇꯣꯜꯂꯦ ꯇꯧꯔꯤꯁꯦ
ꯎꯄꯥꯥꯏ ꯂꯩꯇꯦ
ꯀꯔꯤꯒꯤꯅꯣ ꯑꯗꯨꯗꯤ ꯑꯗꯨꯗꯤ ꯑꯥ ꯕꯤꯖꯤꯅꯦꯁ ꯇꯧꯔꯣ ꯂꯥꯏꯔꯤꯛ ꯇꯝꯃꯨꯔꯅꯨ
ꯍꯣꯏ ꯍꯣꯏ ꯕꯤꯖꯤꯅꯦꯁ ꯑꯣꯏꯅ ꯇꯧꯔꯒꯦ ꯄꯩꯁꯥ ꯇꯥꯟꯊꯣꯛꯈꯤꯒꯦ ꯈꯔꯗꯤ ꯂꯥꯏꯔꯤꯛ ꯇꯥꯃꯕ ꯂꯣꯏꯈꯤꯒꯦ
ꯂꯣꯏ ꯊ ꯊꯣꯛꯑꯣ ꯂꯣꯏꯊꯣꯛꯑꯣ ꯅꯪ ꯉꯁꯤꯒꯤ ꯀꯔꯤ ꯀꯔꯤ ꯆꯥꯔꯒꯦ
ꯑꯗꯨꯂꯣꯏꯔꯒ ꯀ꯭ꯂꯥꯁ ꯆꯠꯂꯦ ꯑꯗꯨꯂꯣꯏꯔꯒ ꯕ꯭ꯔꯦꯛ ꯃꯇꯝꯗ ꯂꯥꯟꯁ ꯆꯥꯌꯦ
ꯅꯪ ꯀꯔꯤ ꯀꯔꯤ ꯆꯥꯒꯦ ꯃꯁꯛ ꯐꯖꯕꯒꯤ ꯆꯥꯕ꯭ꯔꯣ
ꯆꯥꯏꯌꯦ ꯑꯦꯄꯜ ꯆꯥꯏꯌꯦ ꯒ꯭ꯔꯦꯞ ꯆꯥꯏꯌꯦ
ꯑꯦꯄꯜ ꯃꯥꯟꯕ ꯃꯥꯜꯂꯦꯀꯣ ꯅꯪ ꯑꯗꯨꯗꯤ ꯅꯪꯗꯣ ꯑꯦꯄꯜ ꯃꯥꯜꯂꯝꯒꯅꯤ ꯑꯥ ꯃꯥꯜꯂꯝꯒꯅꯤ ꯑꯩꯅ ꯈꯪꯉꯦ ꯑꯩꯅꯣ ꯅꯪꯗꯨ ꯎꯒꯔꯦꯕꯀꯣ
ꯑꯥ
ꯑꯗꯣ ꯃꯤꯅ ꯑꯦꯄꯜ ꯃꯥꯜꯂꯗꯤ ꯐꯠꯇꯦꯀꯣ ꯃꯤꯅ ꯆꯥꯊꯣꯛꯀꯦ ꯍꯥꯏꯔꯒꯅꯤꯀꯣ
ꯆꯥꯊꯣꯛꯄ ꯌꯥꯔꯦꯏ ꯃꯣꯏ
ꯎ ꯆꯥꯊꯣꯛꯈꯤꯅꯤ ꯅꯪꯗꯤ ꯑꯦꯄꯜꯗꯤꯀꯣ ꯀꯩꯇ ꯍꯥꯏꯕ ꯉꯝꯗꯕꯅꯤ ꯃꯤꯅ ꯇꯣꯞ ꯂꯧꯔꯒ ꯇꯣꯞ ꯈꯥꯏꯗꯣꯛꯑꯗ ꯆꯥꯊꯣꯛꯀꯅꯤ
ꯅꯪ ꯋꯥ ꯉꯥꯡꯕ ꯌꯥꯝ ꯍꯩꯌꯦ ꯏꯊꯥ ꯊꯥꯖꯗꯅ
ꯑꯗꯣ ꯅꯪꯗꯤ ꯀꯔꯤ ꯐꯨꯠꯕꯣꯜ ꯄꯥꯝꯃꯦ ꯀꯔꯤꯒꯤ ꯇꯤꯝꯗ ꯂꯩꯌꯦ
ꯑꯩꯗꯤ ꯑꯔꯖꯦꯟꯇꯤꯅꯥ ꯁꯄꯣꯔꯠ ꯇꯧꯌꯦ ꯍꯧꯖꯤꯛꯀꯥꯟꯗꯤ
ꯑꯥ ꯑꯥꯔꯖꯦꯟꯇꯤꯅꯥ ꯁꯞꯄꯣꯔꯠ ꯇꯧꯋꯦ ꯄꯣꯔꯇꯨꯒꯜꯗ ꯁꯞꯄꯣꯔꯠ ꯇꯧꯔꯣ ꯑꯔꯖꯦꯟꯇꯤꯅꯥ ꯍꯩꯇ꯭ꯔꯦ
ꯄꯣꯔꯇꯨꯒꯜꯗꯤ ꯄꯥꯝꯗꯦ ꯑꯩꯗꯤ ꯑꯥꯔꯖꯦꯟꯇꯤꯅꯥꯅ ꯄꯥꯝꯃꯦ
ꯀꯩꯅꯣ ꯅ ꯅꯨꯄꯤꯁꯤꯡꯗꯤ ꯄꯣꯔꯇꯨꯒꯥꯜ ꯄꯥꯝꯃꯦ ꯍꯥꯏ ꯅꯪꯗꯤ ꯑꯥꯔꯖꯦꯟꯇꯤꯅꯥ ꯄꯥꯝꯃꯦ ꯍꯥꯏ ꯑꯥꯔꯖꯦꯟꯇꯤꯅꯥꯗꯤ ꯃꯀꯣꯏꯁꯨ ꯆꯣꯝꯕꯅꯦ ꯃꯁꯛꯁꯨ ꯊꯤꯕꯅꯦ ꯑꯗꯨꯒ ꯇꯦꯟꯗ꯭ꯔꯨꯝꯁꯨ ꯨ ꯃꯥꯟꯕꯅꯦ ꯃꯤ ꯑꯇꯦꯟꯕꯗꯣ ꯈꯪꯕ꯭ꯔꯥ ꯕꯣꯟꯗꯨꯝ ꯃꯥꯟꯕꯅꯦ ꯑꯩꯃꯥ ꯑꯩꯁ ꯅꯪꯗꯤ ꯑꯦꯄꯜ ꯃꯥꯟꯕꯅꯤꯅ ꯕꯣꯟꯗꯨꯝꯁꯨ ꯃꯥꯟꯕ ꯄꯥꯝꯃꯝꯃꯦꯀꯣ
ꯌꯥꯗ꯭ꯔꯦꯀꯣ ꯅꯪ ꯕꯣꯟꯗꯨꯝ ꯃꯥꯟꯕꯕꯨ ꯄꯥꯝꯃ ꯂꯩꯔꯝꯃꯤ ꯇꯥꯕ꯭ꯔꯣ
ꯇꯥꯌꯦ ꯇꯥꯗꯕ꯭ꯔꯣ
ꯇꯥꯏꯌꯦ ꯅꯪ ꯁꯤ ꯎꯝ ꯅꯪꯗꯤ ꯅꯪꯒꯤ ꯀꯨꯆꯨꯁꯦ ꯀꯩ ꯀꯨꯆꯨꯅꯣ ꯍ꯭ꯋꯥꯏꯠꯂꯣ ꯕ꯭ꯔꯥꯎꯟꯂꯣ ꯕ꯭ꯂꯦꯛꯂꯣ
ꯈꯪꯗꯤꯌꯦ ꯑꯩꯗꯤ ꯌꯥꯝꯅ ꯃꯨꯕꯅꯦ
ꯌꯥꯝꯅ ꯃꯨꯏꯌꯦ
ꯎꯝ
ꯑꯁ ꯑꯩꯗꯤ ꯑꯃꯨꯕ ꯃꯤꯒ ꯋꯥꯔꯤ ꯁꯥꯟꯅꯕꯁꯦ ꯑꯩ ꯃꯨꯒꯗ꯭ꯔꯅ ꯄꯥꯈꯠꯂꯛꯦ ꯑꯩꯗꯤ ꯉꯧꯕꯅꯦꯀꯣ ꯑꯁ ꯕ꯭ꯔꯥꯏꯠꯅꯤꯡ ꯏꯁꯀꯤꯜꯅꯦ ꯑꯩꯗꯤ
ꯍꯣꯏ
ꯑꯗꯨ ꯅꯪꯒ ꯑꯩꯒ ꯊꯦꯡꯅꯕꯗꯤ ꯌꯥꯔꯔꯣꯏꯀꯣ ꯑꯩ ꯃꯨꯒꯤꯅꯤ ꯑꯗꯨ ꯅꯪ ꯊꯕꯛ ꯌꯥꯝ ꯆꯤꯟꯕ ꯃꯥꯜꯂꯦꯀꯣ ꯀꯩꯗꯧꯔꯤꯅꯣ
ꯇꯨꯝꯃ ꯂꯩꯌꯦ ꯎꯝ ꯇꯨꯝꯃꯒ ꯃꯈꯣꯟ ꯊꯣꯛꯑꯦ ꯅꯪꯗꯤ ꯀꯩ ꯄꯋꯥꯔ ꯄꯥꯏꯕꯅꯣ
ꯀꯝꯇ ꯄꯥꯏꯗꯦꯗ
ꯀꯩꯝꯇ ꯄꯥꯏꯗꯦ
ꯍꯣꯏ
ꯅꯟꯗꯤ ꯉꯁꯤ ꯀꯔꯤ ꯀꯔꯤ ꯊꯕꯛ ꯇꯧꯕꯅꯣ
ꯀꯥꯡꯗ ꯊꯀꯥꯎ ꯊꯗ ꯁꯤꯡꯗꯨ ꯐꯁꯂ ꯀꯂ ꯍꯥꯏꯔꯒ ꯂꯩ
ꯅꯣꯏꯒꯤ ꯀ꯭ꯂꯥꯁꯇꯗꯤ ꯑꯥꯥ ꯄꯨꯛꯂꯥꯎꯕꯤ ꯃꯥꯟꯕꯤ ꯌꯣꯡ ꯃꯥꯟꯕꯤ ꯉꯀ꯭ꯔꯥ ꯃꯥꯟꯕꯤ ꯑꯝꯇ ꯊꯦꯡꯅꯗꯕ꯭ꯔꯣ
ꯊꯦꯡꯅꯗꯦ ꯐꯖ ꯐꯖꯥꯕꯤ ꯈꯥꯛꯇ ꯊꯦꯡꯅꯩ
ꯐꯖꯕꯤ ꯈꯛꯇ ꯑꯁ ꯌꯥꯗ꯭ꯔꯦꯗ ꯑꯗꯨꯗꯤ ꯐꯖꯕꯤꯗꯤ ꯑꯩꯈꯣꯏꯔꯣꯝꯗ ꯂꯩꯒꯗꯕꯅꯦ ꯅꯣꯏꯔꯣꯝꯗ ꯂꯩꯒꯗꯕꯁꯨ ꯅꯠꯇꯅ
ꯁꯣꯏꯔꯦꯀꯣ ꯅꯪ ꯌꯥꯗ꯭ꯔꯦꯀꯣ ꯅꯣꯏꯗꯤ ꯐꯖ ꯊꯤꯕꯤ ꯂꯩꯩꯒꯗꯕꯅꯦ
ꯑꯗꯨ ꯅꯪ ꯀꯔꯤ ꯇꯧꯕꯅꯣ ꯀꯔꯤ ꯊꯕꯛ ꯇꯧꯕꯅꯣ
ꯀꯥꯝꯅ ꯊꯕꯛ ꯇꯧꯗꯦ ꯁꯤꯗꯗꯤ ꯑꯩꯗꯤ ꯑꯗꯨꯝ ꯌꯨꯝꯗ ꯂꯩꯕ ꯈꯛꯇꯅꯦ
ꯑꯗꯨꯗꯤ ꯅꯪ ꯃꯤꯔꯦꯝ ꯑꯣꯏꯔꯦꯀꯣ
ꯈꯪꯗꯦꯑꯩ
ꯅꯪꯗꯤ ꯆꯍꯤꯁꯨ ꯌꯥꯝꯃꯒ ꯅꯤꯅꯦ ꯑꯣꯏꯔꯒ ꯀꯩꯒꯤ ꯃꯤꯔꯦꯝ ꯑꯣꯏꯕꯅꯣ ꯅꯪ ꯆꯩ ꯅꯤꯔꯦꯀꯣ ꯑꯩꯉꯣꯟꯗꯒꯤ
ꯅꯤꯗꯦꯗ
ꯏꯟꯗꯨꯅ ꯀꯅꯥ ꯂꯥꯛꯀꯦ ꯅꯪ ꯎ ꯅꯪꯕꯣ ꯅꯪ ꯐꯥꯈꯤꯗꯧ ꯃꯥꯜꯂꯦ ꯑꯦꯄꯜꯅꯤꯅ ꯃꯤꯅ ꯆꯥꯊꯣꯛꯀꯦ ꯍꯥꯏꯔꯛꯑꯕꯣ
ꯆꯤꯊꯣꯛꯑꯣꯏ ꯍꯦ ꯆꯥꯊꯣꯛꯑꯣꯏ ꯅꯣꯢ ꯂꯩꯔꯤꯁꯤꯗꯤ
ꯑ ꯑꯩꯗꯤ ꯑꯩꯁꯨ ꯑꯦꯄꯜ ꯑꯩꯁꯨ ꯁꯛꯄꯨ ꯐꯖꯅꯤ ꯍꯥꯏꯔꯗꯤ ꯑꯦ ꯑꯦꯄꯜ ꯆꯥꯗꯣꯏꯅꯦ ꯑꯗꯨꯅ ꯑꯩꯗꯤꯀꯣ ꯑꯩꯗꯤ ꯑꯦꯄꯦꯜꯕꯨ ꯍꯦꯛ ꯎꯔꯗꯤ ꯇꯥꯞ ꯂꯧꯔ ꯆꯥꯔꯅꯤꯌꯦ
ꯎꯝ
ꯑꯩꯗꯤ ꯀꯜꯂꯣꯏꯕꯀꯣ
ꯑꯁ ꯀꯟꯕꯤꯒꯗꯧꯕꯅꯤ ꯅꯪꯅ ꯆꯥꯊꯣꯛꯂꯗꯤ ꯀꯔꯝ ꯃꯥꯢꯅ ꯂꯩꯃꯤꯟꯅ ꯌꯥꯅꯤ
ꯎꯝ ꯌꯥꯗꯦ ꯑꯩꯗꯤ ꯑꯩꯗꯤ ꯑꯩꯗꯤ ꯆꯥꯕ ꯌꯥꯕ ꯄꯣꯠꯁꯦꯀꯣ ꯂꯣꯏ ꯆꯥꯊꯣꯛꯑꯦ ꯑꯝꯇ ꯈꯥꯛꯇꯤꯌꯦ
ꯈꯨꯠꯁꯥ ꯑꯁꯤꯗꯤ ꯂꯩ ꯂꯩꯕ ꯉꯝꯗ꯭ꯔꯦ ꯏꯁꯤꯡꯅ ꯂꯩꯇꯕꯅ ꯃꯔꯣꯜ ꯑꯃ
ꯑꯁ ꯑꯗꯨꯅꯤ ꯅꯣꯏꯁꯦ ꯌꯥꯝꯅ ꯇꯣꯜꯂꯦꯀꯣ ꯅꯣꯏꯁꯦ ꯌꯥꯝ ꯂꯥꯏꯔꯔꯦꯀꯣ ꯌꯥꯗ꯭ꯔꯦ ꯃꯗꯨꯗꯤ ꯑꯩ ꯄꯩꯁꯥ ꯊꯥꯕꯤꯔꯛꯑꯣꯔꯣ ꯍꯧꯖꯤꯛ ꯑꯩ ꯄꯩꯁꯥ ꯊꯥꯕꯤꯔꯛꯎꯔꯣ
ꯅꯣꯢ
ꯀꯩꯍꯥꯢꯕ
ꯅꯣꯢ ꯃꯐꯝꯗꯤ ꯁꯗꯕ꯭ꯔꯣ ꯍꯥꯢꯕ
ꯑꯁꯈꯣꯏꯗꯤ ꯀꯨꯜ ꯑꯦꯟ ꯀꯥꯝꯅꯤ ꯁꯥꯗꯤꯌꯦ ꯑꯩꯈꯣꯏ ꯌꯥꯝ ꯅꯨꯡꯉꯥꯏꯈ꯭ꯔ ꯖꯥꯠꯅꯦ ꯑꯩꯈꯣꯏꯗꯤ ꯑꯥꯏꯁ ꯃꯇꯨꯝ ꯃꯇꯨꯝ ꯑꯗꯨꯅꯦ ꯑꯥꯏꯁ ꯃꯇꯨꯝ ꯃꯇꯨꯝ ꯃꯔꯛꯇ ꯂꯩꯕꯅꯤꯅꯀꯣ ꯎꯝ ꯌꯥꯝꯅꯁꯨ ꯉꯧꯋꯤ ꯑꯩꯈꯣꯏꯗꯤ ꯑꯩꯗꯤ ꯅꯪ ꯉꯧꯕ ꯄꯥꯝꯗ꯭ꯔꯣ
ꯀꯔꯤ ꯅꯪ ꯒꯨꯝꯅ ꯉꯧꯅꯤꯡꯉꯦꯅꯦ ꯑꯩꯁꯨ ꯢꯁꯀꯤꯟ ꯀꯤꯌꯔ ꯂꯧꯗꯣꯢꯅꯦ
ꯑ ꯑꯩ ꯑꯩꯒꯤ ꯏꯁꯀꯤꯟꯗꯤ ꯑꯩꯒꯤ ꯏꯁꯀꯤꯟ ꯑꯩꯒꯤ ꯑꯩꯗꯤ ꯑꯩꯉꯣꯟꯗꯩꯅ ꯍꯦꯟꯅ ꯉꯧꯕ ꯃꯤꯗꯤ ꯂꯩꯕ ꯌꯥꯗꯦꯕꯀꯣ ꯑꯩꯉꯣꯟꯗꯒꯤ ꯈꯤꯇꯪ ꯂꯩꯊꯕꯗꯤ ꯌꯥꯏꯑꯕꯀꯣ ꯑꯗꯨ ꯅꯪꯗꯣ ꯑꯩꯅ ꯗꯥꯢꯇ ꯄꯤꯒꯦ ꯑꯩꯅ ꯍꯥꯏꯕ ꯗꯥꯏꯇꯣ ꯆꯥꯔꯣ ꯆꯥꯔꯣꯀꯣ ꯑꯩ ꯍꯥꯏꯔꯛꯀꯦꯀꯣ
ꯑꯝ ꯑꯌꯨꯛꯇꯅꯦ
ꯎꯝ
ꯑꯥ ꯑꯌꯨꯛꯇ ꯁꯪꯒꯣꯝꯗꯣ
ꯎꯝ
ꯁꯪꯒꯣꯝꯗꯣ ꯏꯁꯤꯡ ꯂꯤꯇꯔ ꯑꯃ ꯍꯩꯖꯤꯜꯂꯣ
ꯍꯣꯏ
ꯑꯗꯨꯒ ꯊꯛꯇꯣꯛꯑꯣ ꯑꯗꯨꯒꯅꯦ ꯀꯩꯅꯣ ꯆꯥꯔꯣ ꯑꯩꯈꯣꯏꯒꯤ ꯀꯩꯅꯣꯁꯦ ꯑꯝ ꯑꯂꯨꯗꯣ
ꯍꯣꯢ
ꯑꯥ ꯑꯂꯨꯁꯦ ꯈꯪꯕ꯭ꯔꯥ ꯑꯂꯨꯁꯦ ꯑꯩꯈꯣꯏꯒꯤ ꯂꯣꯏꯅ ꯅꯣꯏꯊꯣꯛꯑꯦꯗꯅ ꯑꯗꯨꯒ ꯀꯨꯠ ꯌꯣꯁꯜꯂꯣ ꯑꯗꯨꯒ ꯌꯦꯔꯨꯝ ꯑꯗꯣ ꯊꯥꯎꯗ ꯐꯖꯅ ꯇꯥꯎꯊꯣꯛꯑꯦꯗꯅ ꯑꯗꯨ ꯌꯩꯔꯨꯝ ꯆꯥꯔꯣ ꯑꯗꯨꯒ ꯑꯌꯨꯛꯇ ꯂꯣꯏ ꯇꯧꯒꯗꯕꯅꯤꯀꯣ ꯑꯗꯨꯒ ꯇꯟꯁꯨꯨꯀꯣ ꯇꯥꯟꯆꯨꯄꯨꯔꯤ ꯊꯥꯎꯗꯣ ꯑꯗꯨ ꯆꯥꯒꯗꯕꯅꯤꯀꯣ ꯑꯗꯨ ꯃꯉꯥ ꯇꯔꯨꯛ ꯆꯥꯒꯗꯕꯅꯤꯀꯣ ꯑꯗꯨꯗꯤ ꯅꯪ ꯌꯥꯝ ꯐꯖꯔꯅꯤ ꯑ ꯅꯪ ꯀꯩꯅꯣꯁꯨ ꯆꯥꯕ ꯌꯥꯏꯌꯦ ꯌꯥꯝ ꯐꯖꯒꯦ ꯍꯥꯏꯕꯗꯤ ꯑꯩꯈꯣꯏꯒꯤ ꯑꯥ ꯎꯆꯤ ꯑꯉꯧꯕꯗꯣ ꯑꯗꯨꯁꯨ ꯆꯥꯕ ꯌꯥꯏ ꯅꯪ ꯐꯖꯗꯣꯏꯅꯦ
ꯅꯪ ꯃꯗꯨ ꯆꯥꯔꯗꯤ ꯎꯆꯤ ꯑꯉꯧꯕꯤ ꯃꯥꯟꯗꯣꯏꯅꯦ ꯌꯥꯝ ꯐꯖꯗꯣꯏꯅꯦ ꯎꯆꯤ ꯑꯉꯧꯕꯤꯗꯤ ꯃꯁꯛꯁꯨ ꯅꯨꯡꯁꯤꯕꯅꯤ ꯅꯪ ꯎꯆꯤ ꯑꯉꯧꯕ ꯆꯥꯅꯕ ꯇ꯭ꯔꯥꯏ ꯇꯧꯔꯣꯀꯣ ꯑꯗꯨꯗꯤ
ꯍꯣꯏ ꯅꯪ ꯍꯌꯦꯡ ꯍꯌꯦꯡꯗꯤ ꯀ꯭ꯔꯤ ꯀ꯭ꯔꯤ ꯊꯕꯛ ꯇꯧꯗꯣꯏꯅꯣ
ꯑꯩ ꯍꯥꯌꯦꯡꯂꯣ ꯑꯁ ꯑꯩꯒꯤ ꯍꯌꯦꯡ ꯊꯕꯛꯁꯦ ꯁꯨꯇꯤꯡꯁꯨ ꯂꯩꯅꯩ ꯑꯩꯗꯤ ꯑꯩꯗꯤ ꯊꯕꯛ ꯈꯔ ꯆꯤꯜꯂꯦꯕꯀꯣ ꯑꯥ ꯁꯨꯇꯤꯡ ꯂꯩ ꯑꯁ ꯁꯥꯏꯟ ꯇꯧꯒꯗꯕ ꯂꯩ ꯑꯗꯒꯤ ꯀꯩꯅꯣ ꯇꯧꯒꯗꯕ ꯂꯩ ꯑꯥ ꯑꯩꯈꯣꯏꯒꯤ ꯎ ꯃꯤ ꯌꯦꯡꯁꯤꯟꯒꯗꯕ ꯂꯩ ꯑꯥ ꯑꯩꯈꯣꯏ ꯑꯩꯒꯤ ꯁ꯭ꯋꯤꯃꯤꯡ ꯑꯃꯁꯨ ꯍꯥꯡꯗꯣꯛꯑꯦꯕꯀꯣ
ꯎꯝ
ꯑꯗꯨꯒꯤ ꯆꯦꯛꯁꯨ ꯆꯠꯂꯨꯅꯤ ꯑꯩꯅ ꯆꯠꯇꯣꯏꯁꯦꯀꯣ ꯑꯗ ꯑꯩꯗꯤ ꯑꯥ ꯀꯩꯅꯣꯁꯨ ꯐꯥꯔꯨꯅꯤ ꯍꯨꯏꯁꯨ ꯐꯥꯔꯨꯅꯤ ꯍꯧꯗꯣꯡꯁꯨ ꯐꯥꯔꯨꯅꯤ ꯑꯩꯒꯤ ꯗꯥꯏꯠ ꯑꯣꯏꯅꯕꯀꯣ
ꯎꯝ
ꯑꯗꯣ ꯀꯩꯅꯣꯁꯨ ꯐꯥꯔꯨꯅꯤ ꯎꯆꯤ ꯂꯤꯖꯥꯔꯗ ꯎꯆꯤ ꯆꯨꯝ ꯃꯌꯥꯝ ꯐꯥꯔꯨꯒꯦ ꯈꯟꯗꯦ ꯍꯌꯦꯡꯗꯤ ꯑꯩꯒꯤ ꯗꯥꯏꯠ ꯂꯩꯇ꯭ꯔꯦ
ꯍꯣꯏ ꯐꯖꯥꯅ ꯐꯥꯔꯒ ꯐꯖꯅ ꯆꯠꯊꯨꯔꯨꯔꯣ ꯅꯪꯒꯤ ꯉꯣꯔꯡ ꯉꯣꯔꯡ ꯉꯧꯊꯣꯛꯅꯤꯡꯉꯥꯏ
ꯑꯗꯨꯅꯦ ꯑꯦ ꯑꯩ ꯑꯩꯗꯧꯅ ꯉꯧꯕꯗꯤ ꯅꯪꯁꯨ ꯎꯔꯝꯒꯤꯔꯣꯏ
ꯍꯣ ꯍꯣ ꯎꯗ꯭ꯔꯤ ꯑꯥ ꯆꯦ ꯍꯥꯌꯦꯡꯗꯤ ꯀꯩ ꯊꯥꯕꯛ ꯇꯧꯗꯣꯏꯅꯣ
ꯍꯌꯦꯡꯂꯣ ꯍꯌꯦꯡꯒꯤ ꯊꯕꯛꯅꯦ ꯑꯩꯅ ꯍꯧꯖꯤꯛ ꯍꯧꯖꯤꯛ ꯍꯥꯏꯁꯦ ꯅꯪ ꯃꯤꯅ ꯆꯥꯊꯣꯛꯈꯤꯗꯣꯔꯦ ꯈꯟꯕꯗ ꯉꯥꯎꯔꯕꯁꯨ ꯃꯥꯜꯂꯦꯀꯣ
ꯑꯥ ꯆꯦ ꯅꯣꯏꯒꯤ ꯔꯨꯝ ꯃꯦꯠ ꯁꯤꯡꯗꯤ ꯀꯔꯤ ꯀꯔꯤ ꯀꯔꯤ ꯀꯔꯤ ꯊꯕꯛ ꯇꯧꯔꯒ ꯂꯩꯒꯦ
ꯑ ꯑꯩꯒꯤ ꯔꯨꯝꯃꯦꯠꯂꯣ ꯑ ꯑꯩꯗꯤ ꯐꯖꯩꯌꯦ ꯑꯗꯣ ꯑꯩꯒꯤ ꯔꯨꯝꯃꯦꯠ ꯂꯩꯃꯤꯟꯅꯩ ꯑꯩꯒꯤ ꯔꯨꯝꯃꯦꯠꯇꯤꯀꯣ ꯑꯥ ꯀꯩꯅꯣ ꯁꯨ ꯃꯥꯜꯂꯦ ꯑ ꯉꯥ ꯑꯇꯦꯟꯕꯗꯣ ꯑꯗꯨꯁꯨ ꯃꯥꯟꯕ ꯌꯥꯝ ꯂꯩ ꯃꯁꯛ ꯌꯥꯝ ꯊꯤ ꯑꯩꯈꯣꯏ ꯔꯨꯃꯤꯠꯇꯤ ꯑꯩ ꯈꯛ ꯐꯖꯩꯌꯦ ꯑꯗꯨꯒ ꯃꯣꯏꯗꯤꯀꯣ ꯌꯥꯝꯅꯁꯨ ꯑꯥ ꯃꯣꯏ ꯁꯛꯁꯤꯡꯁꯦ ꯌꯣꯡ ꯂꯣꯏ ꯃꯥꯜꯂꯦꯀꯣ
ꯑꯣ ꯑꯣ ꯌꯥꯝ ꯐꯥꯩꯗꯅ
ꯎꯝ ꯑꯗꯨꯅ ꯑꯗꯨꯅ ꯑꯩꯗꯤ ꯐꯖꯩ ꯃꯥꯗꯤ ꯌꯣꯡ ꯃꯥꯟꯕꯅꯤꯅꯦ ꯌꯥꯗꯦ